ꯇꯨꯝ ꯈ꯭ꯔꯔꯕꯨ ꯃꯥꯟ
ꯑꯩꯈꯣꯏꯗꯤ ꯉꯟꯅ ꯇꯨꯝꯗ ꯉꯟꯅꯍꯧꯕ
ꯝ ꯃꯒ ꯅꯤꯡꯅꯀꯣ
ꯑ ꯑꯔꯂꯤ ꯇꯤꯕꯦꯠ ꯑꯔꯂꯤ ꯇ ꯔꯥꯏꯐ
ꯀꯅꯤ ꯑꯗꯨꯩꯅ ꯐꯔꯛꯅꯤꯗ
ꯍ ꯑꯗꯨꯅꯦ ꯑꯗꯣ ꯊꯕꯛ ꯆꯠ ꯐ ꯇꯕ ꯃꯇꯝꯗꯗꯤ ꯌꯥꯝ ꯊꯦꯡ ꯊꯦꯡꯅ ꯉꯔꯥꯡ ꯑꯩ ꯊꯕꯛ ꯆꯠꯂꯦꯗꯨꯒ ꯉꯁꯤ ꯅꯨꯃꯤꯠ ꯁꯨꯇꯤꯅꯦꯕꯀꯣ
ꯑꯣ ꯑꯣꯀꯦ ꯀꯩꯒꯤꯦ ꯁꯇꯤ ꯁꯨꯇꯤ
ꯑꯩꯠꯇꯤꯟ ꯖꯨꯟ
ꯎꯝ ꯈꯤ ꯍꯌꯦꯡꯗꯤ ꯆꯠꯀꯅꯤꯀꯣ
ꯍꯌꯦꯡꯗꯤ ꯆꯠꯀꯅꯤ
ꯀꯗꯤ ꯉꯟ ꯇꯨꯝꯗꯕ ꯌꯥꯗꯦꯅꯦ ꯋꯥꯒꯅꯤꯅꯦ
ꯍꯥꯥ
ꯉꯟꯅ ꯇꯨꯝꯗ꯭ꯔꯗꯤ ꯍꯛꯆꯥꯡ ꯋꯥꯒꯅꯦꯕ ꯑꯗꯨꯑꯣꯏꯗꯤ
ꯑꯗꯨ ꯃꯔꯛ ꯃꯔꯛꯇꯗꯤ ꯑꯁ ꯇꯨꯝꯕꯁꯨ ꯌꯥꯏ ꯌꯥ ꯑꯗꯨꯕ ꯀꯥꯟꯗ ꯄꯨꯡ ꯃꯔꯤ ꯑꯗꯨꯝ ꯇꯨꯝꯗꯨꯕꯤꯗ ꯆꯠꯄ ꯌꯥꯎꯋꯦ
ꯑꯗꯨꯒ ꯍꯜꯂꯛꯂꯒ ꯑ ꯍꯦꯛ ꯍꯜꯂꯛꯄꯒ ꯇꯨꯝꯕ
ꯑꯣ ꯑꯗꯨꯗꯤ ꯑꯃꯨꯛꯀ ꯅꯨꯡꯗꯥꯡ ꯇꯨꯝꯕ ꯌꯥꯔꯔꯣꯏ
ꯌꯥꯗꯦ ꯗꯤ ꯑꯁ ꯌꯥꯝꯅ ꯑꯗꯨꯒ ꯑꯩꯈꯣꯏ ꯐꯣꯔꯇꯤ ꯗꯦꯖ ꯍꯣꯂꯤꯗꯦ ꯂꯩꯌꯦ ꯁꯝꯃꯔ ꯕ꯭ꯔꯦꯛ ꯑꯁ ꯑꯗꯨ ꯑꯗꯨꯃ ꯃꯇꯝꯗꯨꯗ ꯑꯩ ꯉꯥꯎꯕꯅꯤꯅꯦ
ꯀꯔꯝꯃꯥꯏꯅ ꯇꯧꯁꯤꯔꯅ ꯉꯁꯥꯏ ꯉꯟꯅ ꯇꯨꯝꯕꯒꯤ ꯍꯦꯕꯤꯠꯇꯣ ꯀꯩꯅꯣ ꯇꯧ ꯈꯣꯏꯗꯅ ꯍꯩꯅꯕꯤ ꯑꯣꯏꯈ꯭ꯔꯕꯅꯤꯅ ꯍꯧ ꯍꯧꯒꯠꯂꯦ ꯑꯗꯨ ꯅꯨꯡꯊꯤꯟꯗ ꯑꯃꯨꯛ ꯇꯨꯝꯈ꯭ꯔꯦ ꯑꯗꯨ ꯀꯥꯟꯗꯤ ꯅꯨꯃꯤꯗꯥꯡꯗ ꯑꯃꯨꯛ ꯇꯨꯝꯅꯤꯡꯗ꯭ꯔꯦ ꯆꯦꯡꯁꯦ ꯑꯃꯨꯛꯀ ꯇꯧꯔꯛꯄꯗ
ꯎꯝ ꯅꯨꯄꯤ ꯁꯤꯡꯗꯤ ꯑꯅꯝꯕ ꯂꯣꯏꯅ ꯉꯟꯅ ꯍꯧꯒꯠꯄ ꯃꯥꯜꯂꯦꯗ ꯊꯦꯡꯅ ꯇꯨꯝꯕꯁꯨ ꯀꯣ
ꯑꯁ ꯀꯗꯥꯏꯗꯒꯤꯅꯣ ꯌꯨꯝꯗ ꯂꯩꯔꯤꯉꯩꯗꯗꯤ ꯑꯩꯃꯨꯛ ꯌꯥꯍꯧ ꯊꯦꯡꯕ ꯃꯤ ꯂꯩꯇꯕꯅꯤꯗ
ꯄꯨꯡ ꯀꯌꯥ ꯀꯌꯥꯗ ꯍꯧꯒꯠ ꯀꯦ
ꯑꯁ ꯄꯨꯡ ꯇꯔꯥꯃꯥꯊꯣꯏ ꯕꯥꯔꯣ ꯑꯗꯨ ꯍꯥꯏꯅ ꯉꯎꯅꯤ ꯑꯗ ꯍꯧꯖꯤꯛꯇꯤ ꯎꯄꯥꯏ ꯂꯩꯇꯕꯅꯤꯅ ꯑꯗꯨꯝ ꯍꯧꯒꯠꯄꯅꯦ
ꯀꯔꯤ ꯀꯔꯤ ꯃꯊꯦꯜ ꯆꯥꯔꯒꯦ ꯉꯁꯥꯏꯇꯤ
ꯑꯩ ꯆꯥꯛ ꯆꯥꯗ꯭ꯔꯤ
ꯑ ꯆꯥꯔꯔꯣꯏ
ꯆꯥꯔꯔꯣꯏ ꯑꯩ ꯆꯥꯛ ꯆꯥꯅꯤꯡꯗ꯭ꯔꯦ
ꯆꯥꯛ ꯂꯥꯝꯕꯅꯤꯀꯣ ꯅꯨꯃꯤꯗꯥꯡꯗ
ꯑꯩ ꯆꯥꯛ ꯂꯥꯝꯃꯗꯤ ꯍꯣꯔꯦꯟ ꯍꯧꯗꯣꯡ ꯁꯥꯔꯒ ꯑꯗꯨꯝ ꯀꯣꯠꯂꯒ ꯆꯥꯈꯤꯅꯤ ꯀꯩꯅꯣ ꯇꯧꯈ꯭ꯔꯕ ꯅꯨꯡꯊꯤꯟꯗ ꯑꯩ ꯆꯥꯛ ꯆꯥꯈ꯭ꯔꯕ
ꯑꯣ ꯀꯔꯤ ꯁꯤꯡꯖꯨ ꯐꯥꯕꯣꯝꯅꯤꯅ
ꯑꯁꯦ
ꯁꯤꯡꯖꯨ ꯆꯥꯕ ꯑꯣꯏꯔꯝꯃꯣꯏꯅꯦ
ꯑꯁ ꯑꯩ ꯅꯍꯥꯟ ꯑꯩ ꯍꯟꯗꯛꯇꯤ ꯃꯣꯔꯣꯛ ꯄꯥꯛ ꯆꯥꯗ꯭ꯔꯦ ꯑꯁ ꯍꯥꯟꯅꯗꯤ ꯎ ꯃꯣꯔꯣꯛꯁꯦ ꯎꯃꯨꯔꯣꯛ ꯃꯦꯠꯂꯤꯉꯩꯗꯨꯗ ꯎꯃꯣꯔꯣꯛ ꯑꯃꯒ ꯁꯥꯥꯏꯕꯅꯦ ꯑꯗꯨ ꯍꯧꯖꯤꯛꯇꯤ ꯉꯝꯗꯦ
ꯃꯣꯔꯣꯛꯁꯤ ꯃꯣꯔꯣꯛ ꯌꯥꯎꯗ꯭ꯔꯗꯝ ꯃꯔꯨꯝꯗ ꯆꯥꯛꯁꯨ ꯆꯥꯅꯤꯡꯗꯦꯀꯣ
ꯑ ꯍꯧꯖꯤ ꯀꯥꯟꯗꯤ ꯈꯔ ꯅꯠꯇꯦ ꯑꯗꯨ ꯑꯣꯏꯁꯨ ꯈꯨꯠꯆꯥꯥꯗ ꯂꯩꯗꯅ ꯌꯥꯝ ꯍꯤꯡꯅ ꯆꯥꯕ
ꯑꯣꯏ ꯑꯗꯨ ꯃꯣꯔꯣꯛ ꯑꯝꯇ ꯌꯥꯎꯗꯅ ꯆꯋ ꯍꯥꯏꯗꯨꯗꯤ ꯆꯥꯁꯤꯟꯕ ꯌꯥꯗꯦꯗ
ꯑꯁ ꯀꯗꯥꯏꯗꯒꯤꯅꯣ ꯍꯧꯣꯔꯛꯑꯣ ꯌꯥꯎꯗ꯭ꯔꯗꯤ
ꯈꯣꯏꯁꯗ ꯃꯣꯔꯣꯛ ꯆꯥꯎꯗꯅ ꯄꯤꯕꯁꯨ ꯂꯩꯑꯕ ꯃꯔꯛ ꯃꯔꯛꯇꯀꯣ
ꯎꯝ
ꯆꯥꯕ ꯌꯥꯗꯦ ꯍ ꯌꯥꯎꯗꯣ ꯎꯝ
ꯍꯣꯇꯦꯜꯗ ꯆꯠꯇ꯭ꯔꯤꯉꯩꯗ ꯕꯣꯇꯜ ꯑꯆꯧꯆꯧꯕꯗ ꯑꯗꯨꯝ ꯍꯥꯞꯄꯒ ꯆꯠꯂꯨ
ꯎꯝ ꯃꯣꯔꯣꯛꯇꯤ ꯑꯩꯈꯣꯏꯅ ꯗꯨꯀꯥꯟꯗ ꯑꯗꯨꯝ ꯂꯩꯅꯁꯤ ꯇꯥꯡꯉꯦ ꯁꯤ ꯑꯗꯨꯝꯣ ꯁꯤꯂꯣꯡꯗꯗꯤ
ꯑꯗꯨꯅꯦ ꯑꯗꯨꯅ ꯅꯪ ꯀꯩꯅꯣ ꯇꯧꯋꯣ ꯑꯁꯤꯗꯒꯤ ꯂꯩꯔꯒ ꯑꯗꯨꯝ
ꯍꯣꯏ
ꯆꯪꯕ ꯀꯥꯟꯗꯀꯣ ꯑꯗꯨ ꯑꯗꯨꯝ ꯔꯒꯁ ꯆꯪꯕ ꯆꯪꯗꯗꯤ ꯑꯥꯔꯠꯁ ꯑꯁꯤꯒꯤ ꯊꯣꯡ ꯂꯣꯟꯕꯗꯣ ꯀꯌꯥꯃꯨꯛ ꯀꯟꯈ꯭ꯔꯦ ꯑꯁ ꯀꯌꯥꯃꯨꯛ ꯃꯈꯟ ꯊꯤ ꯊꯣꯛꯂꯒ ꯂꯣꯟꯈ꯭ꯔꯕꯕꯖꯅ
ꯑꯩꯗꯤ ꯅꯪꯒꯤ ꯃꯤꯡ ꯊꯣꯔꯛꯄꯁꯦ ꯑꯩꯗꯤ ꯃꯩꯇꯩ ꯃꯆꯥꯔꯥꯑꯣꯣꯏ ꯍꯥꯏꯅ ꯈꯟꯕꯅꯤꯅꯦ
ꯀꯔꯝꯃ ꯍꯥꯏꯅ ꯑꯩꯒꯤ ꯃꯤꯡꯗꯤ ꯃꯩꯇꯩꯒꯤ ꯃꯤꯡꯁꯨ ꯃꯥꯟꯁꯨ ꯃꯥꯟꯗꯦ
ꯇ꯭ꯔꯥꯏꯞꯀꯤ ꯃꯤꯡ ꯃꯥꯟꯗꯕ ꯅꯪꯒꯤ ꯃꯤꯁꯦ ꯀ ꯀꯤ ꯃꯤꯡ ꯃꯥꯟꯗꯕ
ꯇ꯭ꯔꯥꯏꯞꯀꯤ ꯃꯤꯡꯅ ꯀꯔꯝ ꯍꯥꯏꯅ ꯇꯧꯕ꯭ꯔꯅꯤ
ꯃꯤꯩꯅ ꯍꯥꯏꯕꯗꯤ ꯅꯪꯒꯤ ꯃꯤꯡ ꯏꯀꯣꯣꯜꯗ ꯊꯣꯛꯂꯛꯄꯁꯦ ꯐꯥꯔꯁꯇꯗꯤ ꯃꯩꯇꯩꯔꯥꯏꯅ ꯈꯪꯉꯤꯅꯤ
ꯑꯗꯨꯒ ꯃꯔꯣꯟ ꯉꯥꯡꯕ ꯀꯥꯟꯗ ꯃꯥꯟꯅꯕ
ꯀꯥꯟꯗ ꯄꯥꯏꯈꯠꯂꯛꯄ ꯀꯥꯟꯗꯗꯤ ꯃꯥꯜꯂꯦꯕ ꯑꯗꯨꯗꯣ
ꯄꯥꯏꯈꯠꯂꯛꯄ ꯀꯥꯟꯗꯗꯤ ꯃꯥꯜꯂꯦꯕ
ꯑꯦꯈꯂꯁꯨ ꯀꯥꯟꯗꯀꯣ
ꯑꯝ
ꯅꯪꯒꯤ ꯊꯕꯛ ꯃꯐꯝꯗꯤ ꯂꯥꯞꯄ꯭ꯔꯣ ꯌꯨꯝꯗꯒꯤꯥ? ꯀꯥꯎꯗ꯭ꯔ ꯅꯠꯇ꯭ꯔꯒ
ꯀꯟ ꯊꯕꯛ ꯃꯐꯝꯅ ꯎꯝ ꯂꯝꯐꯦꯟꯔꯣꯝꯗ꯫
ꯑꯣ ꯂꯝꯁꯤꯜꯂꯨꯝꯗ? ꯑꯩ ꯂꯝ ꯐꯜꯗ ꯂꯩꯕꯅꯦ ꯑꯦ ꯒꯦꯝꯚꯤꯂꯦꯁꯇꯣ ꯈꯪꯕ꯭ꯔ? ꯂꯥꯡꯒꯣꯜ ꯒꯦꯝꯒ ꯑꯗꯨꯗ ꯂꯩꯕꯅꯦ ꯑꯩ
ꯑꯣ ꯑꯁ ꯑꯠ ꯑꯁꯤ ꯑꯈꯣꯏ ꯃꯅꯥꯛꯇꯨꯁꯨ ꯇ꯭ꯔꯥꯏꯕꯦꯜ ꯌꯝ ꯇꯥꯕꯅꯦ꯫
ꯍꯣꯏ ꯔꯣꯡꯃꯩ ꯃꯆꯥ ꯀꯣ?
ꯔꯣꯡꯃꯩ ꯃꯆꯥꯗꯤ ꯑꯩꯗꯤ ꯑꯣ ꯗꯤ ꯅ ꯀꯕꯨꯏꯒꯥ
ꯀꯕꯨꯏꯒꯤ ꯈꯨꯟ ꯂꯩꯕ ꯅꯠꯇ꯭ꯔꯣ ꯑꯗꯨꯗ?
ꯃꯥꯅꯦ ꯎꯝ ꯀꯕꯨꯏꯒꯅꯦ ꯀꯩꯅꯣꯒ ꯑꯥ ꯆꯣꯊꯦ ꯑꯈꯣꯏ ꯖꯥꯇꯤꯁꯨ ꯌꯥꯝ ꯂꯩꯈ꯭ꯔꯦ꯫
ꯑꯣ ꯆꯣꯊꯦ
ꯎꯝ
ꯋꯠꯆꯦꯞꯇ ꯋꯠꯆꯦꯞꯀꯤ ꯄ꯭ꯔꯣꯐꯥꯜꯏ ꯄꯤꯛꯇꯨ ꯅꯪꯒꯤ ꯅꯪꯒꯤ ꯐꯣꯇꯣꯔ ꯗꯣ?
ꯑꯩ ꯑꯩ ꯅꯠꯇ꯭ꯔꯗꯤ ꯑꯩ ꯀꯅꯥꯥ
ꯅꯪꯒꯤ ꯃꯈꯣꯟ ꯑꯥ ꯀꯩꯅꯣ ꯑꯩꯅ ꯉꯁꯥꯏ ꯍꯥꯏꯕꯗꯣ ꯅꯪꯒꯤ ꯃꯈꯣꯟꯗꯣ ꯑꯩꯅ ꯇꯥꯡꯈꯨꯜ ꯁꯤꯡꯒꯔ ꯑꯃ ꯃꯥꯜꯂꯦ ꯍꯥꯏꯕꯗꯣ ꯍꯜꯂꯧ?
ꯇꯥꯏꯌꯦ
ꯑꯣ ꯑꯩꯅ ꯉꯁꯥꯏ ꯇꯥꯡꯈꯨꯜ ꯁꯤꯡꯒꯔ ꯑꯃ ꯃꯥꯜꯂꯦꯅ ꯍꯥꯏꯗ꯭ꯔꯥ ꯅꯪꯉꯣꯟꯗ? ꯅꯪꯒꯤꯅ ꯃꯈꯣꯟ ꯑꯗꯣ ꯃꯁꯛꯁꯨ ꯀꯔꯝ ꯃꯥꯟꯅꯒꯦ ꯇꯧꯕ ꯋꯅꯦꯗ꯫
ꯑꯗꯣ ꯑꯩ ꯍꯧꯖꯤꯛꯇꯤ ꯀꯩꯅꯣ ꯇꯧꯈ꯭ꯔꯦ ꯎꯝ ꯁꯝꯈꯛꯈ꯭ꯔꯦ
ꯑꯣ
ꯑꯗꯣ ꯑꯁꯝ ꯀꯛꯄꯗꯣ ꯀꯨꯏꯗꯤ ꯀꯨꯏꯗ꯭ꯔꯤ ꯇꯨ ꯃꯟꯁ ꯀꯨꯝꯕ ꯈꯛꯇꯪ ꯉꯅꯤ꯫
ꯎꯝ
ꯑꯩ ꯀꯦꯅ ꯀꯛꯈ꯭ꯔꯕ
ꯁꯝ ꯀꯩꯒꯤꯅꯣ ꯁꯝ ꯁꯥꯡꯕꯅ ꯑꯗꯨꯝ ꯐꯖꯗ꯭ꯔꯣꯅꯦ?
ꯑꯥ ꯑꯃꯨꯛꯀꯥ ꯔꯤꯗ ꯐꯖꯅ ꯍꯧꯍꯟꯒꯦ ꯇꯧꯕꯅꯦ ꯑꯩꯒꯤ ꯁꯝꯗꯣ ꯑꯥ ꯁꯥꯠꯄꯒꯨꯝꯕ ꯍꯧꯔꯛꯄꯗ
ꯑꯣ
ꯑꯗꯨꯒꯤ ꯅꯧꯅ ꯑꯃꯨꯛꯀ ꯁꯝꯗꯤ ꯀꯛꯅꯁꯨ ꯑꯗꯨꯝꯈ꯭ꯔ ꯁꯥꯡꯒꯅꯤ ꯑꯗꯨ ꯐꯖꯅ ꯁꯦꯝꯒꯦ ꯇꯧꯕꯅꯤꯅ
ꯎꯝ ꯃꯇꯝ ꯂꯧꯕ꯭ꯔꯥ ꯅꯨꯄꯤꯒꯤ ꯁꯝ ꯁꯥꯡꯕꯁꯦ ꯍꯥꯏꯕꯗꯤ ꯑ ꯊꯥ ꯀ
ꯁꯤꯛꯁ ꯃꯟꯁ ꯀꯨꯝꯕꯗꯗꯤ ꯑꯗꯨꯝ ꯈꯔꯗꯤ ꯑꯗꯨꯝ ꯁꯥꯡꯈ꯭ꯔ ꯁꯥꯡꯈ꯭ꯔꯅꯤ ꯑꯗꯨꯏꯁꯨ ꯃꯥꯒꯤ ꯁꯤꯖꯤꯟꯅꯕꯒꯤ ꯃꯈꯥ ꯄꯣꯜꯂ ꯄꯣꯠ ꯆꯩꯩ ꯁꯤꯖꯤꯟꯅꯕꯗ
ꯑ ꯑꯥ ꯑꯩꯈꯣꯏ ꯅꯨꯄꯤꯁꯤꯡꯅ ꯃꯁꯝꯗ ꯀꯂꯔ ꯁꯪꯕꯗꯣ ꯁꯝ ꯁꯣꯛ ꯐꯪꯒꯅꯤꯀꯣ
ꯁꯣꯏꯑꯦ ꯑꯗꯨꯒ ꯀꯩꯅꯣ ꯁꯝ ꯇꯤꯡꯍꯟꯕꯗꯣ ꯑꯗꯨꯗꯅꯦ ꯁꯝꯗꯨꯣ ꯄꯨꯔꯥ ꯄꯣꯛꯊꯣꯛ ꯎꯞꯄꯗꯣ ꯑꯗꯨꯒꯤ ꯑꯩꯅ ꯑꯁ ꯁꯤꯗꯤ ꯌꯥꯔꯔꯣꯏ ꯑꯩꯒꯤ ꯁꯝꯗꯣ ꯍꯥꯏꯔꯕ
ꯁꯤ ꯑꯣꯀꯦ
ꯃꯥꯒꯤ ꯃꯇꯣꯟꯗꯣ ꯁꯥꯠ ꯅꯛꯄꯗꯣ
ꯎꯝ
ꯑꯗꯨꯦ
ꯁꯝꯗ ꯌꯥꯝ ꯀꯦꯌꯔ ꯇꯧꯕ ꯃꯥꯜꯂꯤꯅꯦ ꯅꯨꯄꯤꯁꯤꯡꯁꯦ ꯑꯅꯝꯕ ꯁꯝ ꯌꯥꯝ ꯁꯦꯝꯃꯤꯅꯦ ꯄꯥꯔꯂꯔꯒꯨꯝꯕ ꯆꯔ ꯀꯣ
ꯁꯦꯝꯗ꯭ꯔꯗꯤꯌꯣ ꯀꯗꯥꯏꯗꯒꯤ ꯑꯩꯒꯤ ꯁꯝꯗꯣ ꯏꯀꯣꯛ ꯀꯣꯛꯂ ꯂꯩꯔꯗꯤ ꯑꯩ ꯀꯗꯥꯏꯗ ꯤꯅ
ꯀꯣꯛ ꯏ ꯇꯥꯡ ꯇꯥꯡꯂꯒ ꯂꯩꯔꯤꯅꯤ ꯄꯨꯥ ꯂꯣꯏꯔꯅꯤ ꯑꯗꯨ ꯀꯦꯟꯗꯅꯕ ꯅꯨꯄꯥꯒꯤꯗꯤ ꯁꯝ ꯍꯧꯔꯁꯨ ꯍꯧꯗ꯭ꯔꯁꯨ ꯅꯨꯄꯥꯅꯤ ꯑꯗꯨꯝ ꯂꯩ ꯌꯥꯏꯌꯦ ꯅꯨꯄꯤꯗꯤ ꯁꯝꯍꯧꯗ꯭ꯔꯗꯤ ꯇꯥꯏꯗꯨꯒꯤ ꯃꯤ
ꯁꯦꯝꯕ ꯇꯥꯑꯕꯅꯤꯅ ꯅꯨꯄꯥꯗꯤ ꯍꯥꯏꯕꯗꯤ ꯔꯥꯏꯠ ꯅꯨꯄꯥꯒ ꯅꯨꯄꯤꯗꯤ ꯌꯥꯝ ꯈꯦꯠꯅꯩꯕ ꯅꯨꯄꯥꯗꯤ ꯌꯥꯝ ꯁꯤꯝꯄꯜ ꯑꯣꯏꯔꯁꯨ ꯀꯥꯏꯗꯦꯕ ꯑꯣ
ꯎꯝ
ꯅꯨꯄꯤꯗꯤ ꯀꯤꯗ꯭ꯔꯗꯤ ꯍꯥꯏꯕꯗꯤ ꯁꯦꯝꯗ꯭ꯔꯗꯤ ꯌꯥꯗꯦꯕ ꯑꯅꯝꯕ ꯑꯗꯨꯃꯥꯏꯅ ꯇꯧꯕ ꯅꯠꯇ꯭ꯔꯣ ꯅ ꯁꯪꯈꯜ ꯑꯌꯨꯛꯇꯤ ꯀꯔꯤ ꯃꯊꯛ ꯆꯥꯏꯌꯦ
ꯑꯌꯨꯛꯇꯛꯇ ꯭ꯔꯨꯕꯣꯗ ꯍꯖ꯭ꯔ ꯇꯨꯕ ꯎꯝ
ꯍꯥꯎꯃꯤꯅꯦ ꯆ ꯐ ꯐꯨꯕꯣꯠꯇ
ꯑꯗꯨꯒ ꯐꯤꯔꯨꯛ ꯀꯥꯡꯁꯨꯕ
ꯑꯣꯝ ꯑꯁ ꯌꯨꯝꯗ ꯂꯩꯕ ꯀꯥꯟꯗꯗꯤ ꯆꯝꯐꯨꯠ ꯊꯨꯝꯕꯁꯤ ꯌꯥꯝ ꯆꯥꯅꯤꯡꯗꯦ ꯑ ꯍꯣꯁꯇꯦꯜꯗ ꯂꯩꯕ ꯀꯥꯟꯗꯗꯤ ꯆꯝꯐꯨꯠ ꯆꯅꯤꯡ ꯆꯥꯅꯤꯡꯉꯤꯗ ꯐꯪꯗꯕꯗꯨ ꯁꯤꯗꯗꯤ ꯗꯥꯜ ꯌꯦꯔꯨꯝꯨꯝ ꯑꯥ ꯉꯥꯅꯦ ꯃꯡ ꯈꯣꯡꯕꯤꯝꯁꯦ
ꯍꯣꯏꯌꯦ ꯅꯣꯏ ꯀꯩꯅꯣꯒ ꯇꯥꯡꯈꯨꯜꯈꯣꯏꯗꯤ ꯆꯥꯕꯗꯣ ꯀꯩꯅꯣꯈꯣꯏꯗꯣ ꯑꯁ ꯌꯥꯝ ꯍꯥꯎꯒꯗꯧ ꯃꯥꯟꯕꯅꯦ
ꯍꯧꯁ
ꯑꯥ
ꯁꯔꯣ
ꯑꯥ ꯑꯣꯛꯁꯥꯗꯣ
ꯐꯤꯗꯤ ꯑꫭꯛꯁꯥ ꯆꯥꯗꯦ
ꯍꯥ
ꯑꫭꯛꯁꯥ ꯆꯥꯗꯦꯕ
ꯀꯩꯒꯤ
ꯆꯥꯅꯤꯗꯕꯒꯤ
ꯀꯩꯒꯤꯔꯅꯦ ꯎꯝ
ꯍꯥꯎꯗꯦ ꯑꯣꯛꯁꯥꯗ ꯑꯩꯗꯝꯃꯗꯦ
ꯑꯗꯨꯗꯤ ꯀꯔꯤ ꯆꯥꯅꯤꯡꯕ
ꯑꯩꯗꯤ ꯑꯩꯅ ꯆꯥꯕꯁꯤ ꯌꯦꯟꯅꯦ ꯉꯥꯅꯨꯅꯦ ꯑꯗꯨꯒ ꯁꯟꯁꯥ ꯑꯇꯥꯞ ꯄꯥꯗꯤ ꯆꯥꯗꯦꯗ
ꯑꯗꯨꯝ ꯍꯦꯟꯒꯦꯅ ꯍꯦꯟꯕ꯭ꯔꯥ ꯅꯠꯇ꯭ꯔꯒ ꯆꯥꯕ ꯌꯥꯗꯕꯩꯔꯥ ꯑꯩꯁꯨ ꯁꯕꯦꯟ ꯑꯩ ꯁꯥ ꯉꯥꯒꯨꯝꯕ ꯆꯥꯕꯁꯦ ꯊ꯭ꯔꯤ ꯌꯔꯁ ꯎꯝ ꯊ꯭ꯔꯤ ꯌꯔꯁ ꯈꯛꯇ ꯉꯥꯏꯔꯦ
ꯑꯣ
ꯐꯔꯁꯇ ꯑꯩ ꯀꯔꯔꯤ ꯊꯖ
ꯑꯁꯥꯗꯨꯁꯨ ꯈꯥꯎꯍꯧꯗꯦꯅꯦꯒꯤꯗꯃꯛꯇꯤ ꯆꯥꯁꯨ ꯆꯥꯛ ꯄꯥꯛ ꯆꯥꯗꯦꯕ ꯑꯩ ꯉꯍꯥꯟ ꯆꯥꯗꯤ ꯆꯥꯗꯕꯅꯦꯕꯗꯣ ꯉꯍꯥꯟ ꯆꯤꯖꯥꯛ ꯍꯣꯁꯇꯦꯜꯗ ꯂꯩꯕ ꯀꯥꯟꯗ ꯑꯩ ꯏꯊꯟꯇ ꯆꯥꯗꯕ ꯑꯗꯒꯤ ꯑꯩꯒꯤ ꯁꯦꯄꯔꯦꯠ ꯑꯣꯏꯅ ꯍꯤꯟꯖꯥꯡ ꯊꯣꯡꯕꯤꯕꯗꯣ ꯐꯔ ꯇꯥꯕꯀꯣ ꯑꯗꯒꯤ ꯇꯦꯁ ꯇꯧꯕ ꯇꯦꯁ ꯇꯨ ꯑꯣꯏꯅ ꯍꯥꯏꯔꯤ ꯇꯦꯁꯇ ꯑꯣꯏ ꯃꯍꯥꯎ ꯂꯩꯇꯕ ꯀꯥꯟꯗ ꯌꯥꯝ ꯆꯝꯕ ꯀꯥꯟꯗ ꯑꯩꯒꯤꯗꯃꯛ ꯊꯣꯡꯕ ꯆꯥꯛꯅꯔꯗꯤ ꯈꯪꯗꯦ ꯅꯪꯗꯤ ꯆꯥꯔꯝꯅꯤꯅ
ꯍꯥꯥ
ꯑꫭꯛꯁꯥ ꯆꯥꯔꯝꯃꯅꯤ ꯅꯪꯗꯤ ꯆꯥꯕ꯭ꯔꯣ
ꯆꯥꯏꯌꯦ
ꯑꫭꯛꯁꯥꯥꯗꯤ ꯍꯥꯎꯋꯦꯗꯤ ꯂꯣꯏ ꯍꯥꯏꯅꯩꯀꯣ ꯃꯤꯅꯀꯣ ꯁꯟꯕꯨꯗꯤ ꯑꯣꯛꯁꯥꯅ ꯌꯦꯟꯅ ꯍꯧꯋꯦꯅ ꯍꯥꯏꯅꯩ
ꯎꯝ
ꯃꯨꯚꯤ ꯃꯨꯕꯤꯒꯨꯝꯕ ꯌꯦꯡꯗ꯭ꯔꯣ ꯅꯪꯗꯤ
ꯔꯤꯜꯁꯀꯨꯝꯕ ꯌꯦꯡꯉꯦ ꯑꯩꯅ ꯏꯌꯥꯝꯕ ꯌꯦꯡꯉꯤꯁꯦ ꯑ ꯑꯩꯅ ꯈ꯭ꯋꯥꯏꯗꯒꯤ ꯌꯦꯡꯕꯁꯦ
ꯏꯟꯁꯇꯥꯒ꯭ꯔꯥꯝꯗ꯭ꯔꯣ ꯏꯟꯁꯇꯥꯒ꯭ꯔꯥꯝꯗꯣ ꯐꯦꯁꯕꯨꯛꯇꯔꯣ ꯌꯨꯇ꯭ꯌꯨꯞꯇꯔꯣ
ꯏꯟꯁꯇꯥꯒ꯭ꯔꯥꯝꯗ
ꯎꯝ